ꯇꯥꯕ꯭ꯔꯣ ꯑ ꯅꯪ ꯊꯕꯛ ꯀꯟꯅ ꯇꯧꯔꯤ ꯍꯥꯏꯕ꯭ꯔꯣ
ꯍꯥ ꯊꯤ ꯐꯥꯏꯔꯝꯕꯅꯦ
ꯂꯣꯏꯔꯕꯣ ꯐꯥꯏꯕ ꯅꯨꯡꯉꯥꯏꯕ꯭ꯔꯣ ꯆꯠꯠꯇꯦ
ꯑꯔꯦ ꯃꯥꯔ ꯇꯥ ꯅꯁꯤ
ꯑꯗꯨꯅꯦ ꯀꯥꯡ ꯃꯇꯝꯗ ꯊꯤ ꯐꯥꯏꯕꯁꯨ ꯌꯥꯝ ꯋꯥꯕꯅꯦꯀꯣ
ꯎꯝ
ꯁꯦꯡꯗꯅ
ꯅꯪꯗꯤ ꯆꯥꯛ ꯆꯥꯔꯕꯣ
ꯆꯥꯔꯦ
ꯎꯝ ꯆꯍꯤꯖ
ꯃꯥꯏꯔꯦꯟ ꯃꯅꯥꯅꯤꯗ ꯏꯟꯁꯥꯡ ꯆꯥꯅꯤꯡꯉꯥꯏ ꯂꯩꯇꯦ ꯅꯪꯗꯤ
ꯑꯩꯈꯣꯏꯗꯤ ꯉꯁꯤ ꯀꯩꯅꯣ ꯃꯅꯥꯗꯣ ꯆꯥꯏꯌꯦ ꯀꯔꯤꯕ
ꯎꯝ
ꯍꯋꯥꯏꯃꯨꯕꯤ ꯍꯋꯥꯏꯃꯨꯕꯤ ꯅꯠꯇꯦ ꯍꯋꯥꯏꯒꯤ ꯃꯅꯥ ꯑꯣꯏꯗꯣꯏꯅꯦ
ꯑꯣ ꯀꯩꯅꯣ ꯑꯁꯥꯡꯕꯗꯨꯔꯣ
ꯎ ꯑꯁꯥꯡꯕꯒꯤ ꯃꯅꯥꯗꯣ
ꯑꯣ ꯑꯗꯨꯐꯥꯎ ꯆꯥꯕ ꯐꯪꯗꯦꯍꯦ ꯑꯩꯈꯣꯏꯗꯤ
ꯑꯁꯕꯒꯒꯤ
ꯍꯋꯥꯏ ꯑꯁꯥꯡꯕ ꯂꯩꯗꯅ ꯑꯗꯨꯝꯕꯅ ꯑꯣ ꯀꯥꯡꯉꯧꯒꯨꯝꯕ ꯇꯧꯗꯦ
ꯇꯧꯗꯦꯗ ꯑꯃ ꯌꯦꯔꯨꯝꯕꯨꯗꯤ ꯉꯧꯋꯦ ꯏꯟꯖꯥꯡꯗ ꯌꯥꯝ
ꯎꯝ ꯌꯦꯔꯨꯝ ꯁꯦꯠꯇ ꯀꯌꯥ ꯄꯤꯕ꯭ꯔꯣ ꯑꯗꯨꯗ
ꯈꯪꯗꯦꯅꯦ ꯀꯌꯥ ꯄꯤꯔ ꯑꯩꯈꯣꯏꯒꯤ ꯁꯦꯠꯇꯗꯤ ꯂꯩꯇꯦ
ꯑꯣ ꯈꯪꯗꯦ ꯍꯟꯗꯛ ꯃꯔꯥꯡ ꯌꯦꯔꯨꯝ ꯇꯥꯡꯉꯦ ꯍꯥꯏꯕꯒꯨꯝ ꯇꯥꯕ
ꯆꯥꯡꯕꯅꯦ ꯄꯤꯁ ꯑꯃꯗ ꯂꯨꯄꯥ ꯇꯔꯥ ꯇꯔꯥꯅꯤ ꯍꯥꯏꯗꯤ ꯌꯦꯡꯉꯣ
ꯇꯥꯡꯈ꯭ꯔꯦ ꯄꯣꯠ ꯆꯩꯗꯤ ꯌꯥꯝ ꯇꯥꯡꯈ꯭ꯔꯦ ꯆꯍꯤ ꯈꯨꯗꯤꯡꯒꯤꯀꯣ ꯆꯍꯤ ꯆꯍꯤꯗ ꯑꯗꯨꯝ ꯄꯣꯠꯁꯤꯡ ꯇꯥꯡꯈꯠꯂꯛꯏꯕ ꯍꯥꯟꯅ ꯑꯆꯥꯊꯥꯎꯗꯣ ꯂꯤꯇꯔ ꯑꯃꯗꯣ ꯆꯥꯃ ꯄꯤꯕꯅꯦꯕ ꯑꯗꯣ ꯍꯧꯖꯤꯛꯇꯤ ꯌꯦꯡꯉꯣ ꯆꯥꯃ ꯌꯥꯡꯈꯩ ꯌꯧꯈ꯭ꯔꯦ
ꯑꯗꯨꯅꯦ ꯊꯥꯎꯕꯁꯦ ꯆꯥꯕ ꯌꯥꯝ ꯋꯥꯔꯦ
ꯑꯗꯨꯅꯦ ꯄꯣꯠ ꯆꯩꯁꯤꯡ ꯌꯥꯝ ꯀꯩꯅꯣ ꯇꯧꯈ꯭ꯔꯦꯕ
ꯉꯁꯤꯗꯤ ꯀꯩ ꯇꯧꯔ ꯂꯩꯕ꯭ꯔꯅ ꯑꯩ ꯅꯨꯃꯤꯠ ꯆꯨꯞꯄ
ꯑꯗꯨꯝ ꯌꯨꯝꯗ ꯂꯩ ꯀꯩꯁꯨ ꯇꯧꯅꯤꯡꯉꯥꯏ ꯂꯩꯇꯦ ꯀꯟꯁꯥꯔꯠ ꯐꯖꯅ ꯇꯧꯕ ꯃꯥꯜꯂꯦ ꯑꯩꯈꯣꯏ ꯂꯩꯀꯥꯏꯗ
ꯑꯩꯈꯣꯏ
ꯑꯩꯈꯣꯏ ꯂꯩꯀꯥꯏ ꯃꯈꯥꯒꯤꯗꯣ ꯃꯈꯥꯗ ꯀꯟꯁꯥꯔꯠ ꯇꯧꯕ ꯃꯥꯜꯂꯦꯕ ꯇꯥꯕ꯭ꯔꯣ ꯇꯥꯕ꯭ꯔꯣ ꯇꯥꯕ꯭ꯔꯣ
ꯇꯥꯗꯤ ꯇꯥꯏꯌꯦꯕꯀꯣ ꯋꯥ ꯉꯥꯡꯕꯗꯀꯣ ꯇꯠꯄ ꯉꯥꯏꯍꯥꯛ ꯑꯃꯨꯛ ꯇꯠꯂꯒ ꯑꯃꯨꯛ ꯉꯥꯡꯕ
ꯍꯧꯖꯤꯛꯇꯤ ꯍꯧꯖꯤꯛꯇꯤ
ꯇꯧꯋꯦ ꯑꯗꯨꯝ
ꯑꯗꯨꯝ ꯇꯧꯋꯦ ꯇꯥꯕ꯭ꯔꯣ ꯍꯜꯂꯣ ꯍꯜꯂꯣ ꯇꯥꯕ꯭ꯔꯥ ꯎꯝ ꯇꯕ꯭ꯔꯥ ꯑꯃꯕꯨꯛ
ꯇꯧꯗ꯭ꯔꯦ ꯑꯃꯨꯛ ꯑ ꯀꯥꯡꯁꯨ ꯌꯥꯝꯃꯦꯍꯦ
ꯆꯍꯤ ꯑꯃ ꯑꯩꯈꯣꯏ ꯀꯟꯁꯥꯔꯠ ꯆꯠꯄꯗꯨꯣ ꯅꯤꯡꯁꯤꯡꯕ꯭ꯔꯥ ꯏꯁꯩ ꯌꯦꯡꯕ ꯆꯠꯄꯗꯣ ꯑ ꯃꯈꯥꯔꯣꯝꯗ ꯑꯦ ꯑꯦꯁꯦ ꯀ ꯂꯥꯛꯀꯅꯤ ꯍꯥꯏꯕꯗꯣ ꯀꯅꯥ ꯀꯅꯥꯅꯣ ꯆꯠꯂꯒ ꯅꯪ ꯐꯖꯅ ꯆꯨꯕꯗꯣ ꯈꯪꯕ꯭ꯔꯥ ꯑ ꯃꯊꯛꯇ ꯀꯩꯅꯣ ꯅꯣꯡ ꯀꯔꯤ ꯍꯥꯏꯁꯤꯔꯥ
ꯈꯣꯡꯕꯗꯨ ꯅꯣꯡ
ꯑꯣ ꯑꯣ ꯅꯣꯡ ꯈꯣꯡꯕꯗꯣ ꯃꯤꯠ ꯐꯥꯎ ꯀꯩꯅꯣ ꯆꯠꯄ ꯌꯥꯗꯕꯗꯔꯣ
ꯈꯣꯡꯅ ꯍꯜꯂꯛꯄ꯭ꯔꯥ ꯀꯃꯥꯏꯅ ꯇꯧꯕ꯭ꯔꯥ
ꯈꯣꯡꯅ ꯆꯦꯜꯂꯛꯄꯅꯤꯅꯦ ꯈꯣꯡꯗ ꯆꯦꯜꯂꯛꯑꯒ ꯌꯨꯝ ꯀꯩꯅꯣ ꯂꯝꯕꯤꯗ ꯆꯦꯟꯕ ꯀꯥꯟꯗ ꯃꯊꯛꯇꯒꯤ ꯈꯣꯡꯂꯛꯄꯒꯤ ꯑ ꯑꯥꯏ ꯑ ꯂꯥꯎꯔꯒ ꯆꯦꯜꯂꯛꯄꯗꯣ ꯑꯗꯨꯒ ꯑꯩꯈꯣꯏ ꯌꯨꯝ ꯌꯧꯕ ꯉꯝꯗꯗꯅ ꯅꯣꯏ ꯌꯨꯝꯗ ꯇꯨꯝꯃꯤꯗꯨꯗ
ꯎꯝ ꯇꯕ
ꯇꯌꯦ ꯇꯥꯌꯦ
ꯑꯣ ꯍꯣꯏ ꯌꯥꯔꯦ ꯌꯥꯔꯦ ꯐꯖꯅ ꯇꯥꯔꯦ
ꯑꯩꯈꯣꯏ ꯌꯨꯝ ꯑꯗꯨ ꯅꯨꯃꯤꯠꯇꯣ ꯑꯩꯈꯣꯏ ꯌꯨꯝ ꯌꯧꯕ ꯉꯝꯗ꯭ꯔꯦ ꯅꯣꯏ ꯌꯨꯝꯗ ꯇꯨꯝꯃꯤꯗꯨꯗꯤ
ꯑꯣ ꯃꯥꯅꯤꯀꯣ ꯑꯩꯈꯣꯏꯗ ꯇꯨꯝꯅꯤꯀꯣ ꯎꯝ
ꯌꯥꯝꯅ ꯍꯩꯌꯦꯕ ꯑꯗꯨ ꯃꯇꯝꯗ ꯊꯥꯕꯜꯒꯨꯝꯕ ꯌꯦꯡꯕ ꯆꯜꯂꯦꯕ
ꯅꯨꯡꯉꯥꯏꯕꯅꯤꯗ
ꯎꯝ
ꯑꯩꯈꯣꯏ ꯑꯩꯈꯣꯏ ꯊꯥꯏꯅ ꯀꯔꯤꯕ ꯑꯩꯈꯣꯏ ꯍꯥꯏ ꯁ꯭ꯀꯨꯜꯗ ꯇꯦꯜ ꯅꯥꯏꯠ ꯑꯃ ꯂꯩꯈꯤꯕꯗꯣ
ꯑꯗꯨꯅꯦ ꯍꯣꯏ ꯑꯗꯨꯗꯁꯨ ꯖꯒꯣꯏꯀ ꯁꯥꯔꯦ ꯑꯗꯨꯅꯦ
ꯎ ꯃꯅꯦ
ꯑꯦ ꯑꯗꯨꯒꯤ ꯐ ꯇꯣꯗꯣ ꯑꯃꯨꯛ ꯅꯍꯥꯟꯈꯩ ꯎꯕꯅꯦ ꯎꯗ꯭ꯔꯤ ꯑꯃꯨꯛ
ꯑ ꯑꯣꯗꯅ ꯊꯛꯅꯥ ꯀꯅꯥꯅ ꯄꯊꯣ ꯀꯁꯨ ꯀꯅꯥ ꯀꯅꯥꯅ ꯀꯩꯅꯣ ꯇꯧꯕ꯭ꯔꯥꯁꯨ ꯈꯪꯗꯦ
ꯎꯝ ꯑꯗꯨ ꯃꯇꯝꯗ ꯌꯥꯝ ꯅꯨꯡꯉꯥꯏꯕꯅꯤꯅꯦ ꯁ ꯐꯥꯎ ꯑꯥ
ꯂꯧ ꯃꯇꯝ ꯑꯣꯏꯕꯤꯀꯣ ꯁꯥꯒꯖꯕ ꯑꯃꯨꯛ ꯊꯣꯛꯄ ꯍꯧꯔꯗꯤ
ꯑꯩꯁꯨꯅꯦ ꯃꯇꯝ ꯂꯩꯌꯦꯕ ꯑꯩꯈꯣꯏꯒꯤꯗꯤꯀꯣ ꯀꯥꯡ ꯃꯇꯝ ꯎ ꯀꯥꯡ ꯂꯩꯕꯃꯛ ꯃꯇꯝ ꯎꯝ ꯎꯝ ꯎꯝ ꯑꯩꯒꯤꯁꯨ ꯑꯃꯨꯛ ꯑꯃꯨꯛ ꯊꯣꯛꯂꯛꯑꯦ ꯑꯩꯒꯤ ꯈꯣꯡꯗꯀꯣ ꯃꯈꯥꯗ
ꯎꯝ ꯉꯁꯥꯏ ꯑꯩꯗꯤ ꯌꯥꯝꯂꯛꯑꯦ
ꯈꯛꯇꯅꯦ ꯑꯗꯨꯅ ꯀꯩꯅꯣ ꯑꯗꯨꯝ ꯀꯔꯤ ꯍꯥꯏꯁꯤꯔꯥ ꯇꯨꯃꯤꯟꯅ ꯂꯩꯕ ꯃꯇꯝ ꯑꯗꯨꯝ ꯂꯩꯌꯦꯕꯀꯣ ꯑꯗꯨꯒ ꯍꯥꯒꯠꯆꯕ ꯃꯇꯝ ꯂꯩꯕꯅꯦ
ꯑꯁ ꯑꯩꯗꯤ ꯍꯧꯒꯠꯗ꯭ꯔꯦ ꯑꯩꯅ ꯈꯣꯠꯄꯒꯤ ꯂꯣꯏꯅ ꯁꯟꯗꯣꯛꯈ꯭ꯔꯦ
ꯑꯗꯨꯅꯦ ꯈꯣꯠꯄ ꯌꯥꯗꯦ ꯃꯥꯒꯤ ꯃꯍꯤꯗꯨꯅꯀꯣ
ꯎꯝ ꯑꯁ ꯑꯁꯤ ꯃꯇꯝꯁꯦ ꯍꯦꯛ ꯌꯥꯎꯔꯗꯤ ꯑꯃꯨꯛꯀꯗꯧ ꯗ ꯌꯦꯡꯅꯤꯡꯉꯥꯏꯁꯨ ꯇꯟꯕꯀꯣ ꯃꯇꯝ ꯂꯩꯔꯒ ꯑꯗꯨꯝ
ꯑꯥ ꯃꯇꯝ ꯂꯩꯕꯅꯤꯅꯦ ꯍꯣꯏ ꯈꯪꯗꯦ ꯑꯩꯁꯨ ꯒ꯭ꯌꯥꯟ ꯇꯥꯗꯦ ꯑꯃꯛ ꯑꯃꯨꯛ ꯊꯣꯔꯛꯑꯦ ꯑꯩꯒꯤꯁꯨ
ꯑꯩꯈꯣꯏꯒꯤꯁꯦ ꯌꯥꯗ꯭ꯔꯦ ꯑꯗꯨꯗꯣ ꯀꯩꯅꯣ ꯇꯧꯕ ꯅꯠꯇ ꯅꯠꯇ꯭ꯔꯣ ꯑꯃ ꯀꯔꯤꯕ ꯑꯥ ꯑꯁ ꯃꯍꯤ ꯌꯦꯇꯨꯝꯅ ꯀꯣꯠꯂꯒ ꯆꯥꯕꯗꯣ
ꯈꯪꯗꯦ ꯀꯔꯤꯔꯣ
ꯑꯁ ꯀꯔꯤ ꯃꯩꯇꯩꯂꯣꯟꯗ ꯀꯃꯥꯏꯅ ꯍꯥꯏꯕ꯭ꯔꯥ ꯈꯪꯗꯦ ꯎꯝ
ꯇꯨꯝꯒꯨꯝꯕ ꯇꯧꯔꯨꯅꯨꯍꯦ
ꯅꯠꯇꯦ ꯆꯥꯕ ꯄꯣꯠꯇꯅꯦ ꯆꯥꯕ ꯄꯣꯠꯇ ꯑꯁ ꯀꯪꯍꯟꯕꯗꯣ ꯀꯕꯥ ꯁꯤ ꯑꯃꯨꯕꯤ ꯑꯩꯈꯣꯏꯒꯤ ꯃꯅꯤꯡꯂꯣꯝꯗ ꯂꯩꯕ ꯑꯆꯧꯕ ꯄꯥꯝꯕꯤꯗꯣ
ꯈꯪꯗꯦ
ꯑꯁ ꯅꯁꯨꯄꯦꯔꯥꯅꯤꯍꯦ ꯖ ꯀꯨ ꯊꯥꯏ ꯌꯦꯡꯒꯦꯔꯣ
ꯑꯣ ꯑꯣ ꯑꯣ
ꯑꯗꯨꯒꯤ ꯑꯗꯨꯒꯤ ꯃꯍꯤꯗꯨꯅꯁꯨ ꯍꯧꯒꯠꯆꯕꯅꯦꯕ ꯊꯥꯏꯅ ꯅ ꯇꯧꯔꯛꯇ꯭ꯔꯣ ꯑꯗꯨ ꯃꯍꯤꯅ ꯄꯥꯟꯕ ꯀꯥꯟꯗ ꯂꯣꯏ ꯍꯥꯒꯠꯆꯄ ꯊꯣꯛꯄ ꯄꯨꯗꯣ
ꯑꯩꯒꯤꯗꯤ ꯀꯩꯅꯣꯅꯦ ꯑꯗꯨꯝ ꯀꯥꯡꯅ ꯆꯤꯛꯄꯤꯔꯗꯤ ꯑꯣ ꯑꯗꯨꯝ ꯍꯥꯒꯠꯆꯔꯦ ꯑꯩꯗꯤ ꯑꯁ ꯌꯥꯝꯃꯦ ꯀꯥꯡ ꯆꯤꯛꯄ ꯌꯥꯗꯦ ꯑꯩꯗꯤ ꯀꯥꯡ ꯆꯤꯛꯑꯦꯗꯅ ꯑꯗꯨꯝ ꯃꯇꯨꯝ ꯃꯇꯨꯝ ꯊꯣꯛꯂꯜꯛ ꯍꯥꯀꯅꯤ ꯑꯗꯨꯗ ꯍꯥꯒꯠꯆꯕꯒꯤ ꯑꯩꯅ ꯑꯗꯨꯝ ꯈꯣꯠꯄ ꯑꯗꯨ ꯑꯗꯨꯝ ꯇꯥꯛ ꯂꯩꯈ꯭ꯔꯦ ꯑꯩꯗꯤ ꯂꯩꯇ꯭ꯔꯕꯅꯦ ꯑꯩꯒꯤꯁꯨ ꯅꯍꯥꯟ ꯎꯝ ꯃꯃꯥꯡ ꯆꯍꯤꯗ ꯊꯣꯛꯂꯛ ꯑꯩꯒꯤꯁꯨ ꯑꯩ ꯑ ꯅꯪꯒꯤ ꯊꯣꯛꯄꯒꯨꯝꯅꯀꯣ ꯑꯍꯨꯝ ꯃꯔꯤ ꯊꯣꯛꯂꯛꯄꯅꯦꯕ ꯃꯆꯥ ꯃꯆꯥ ꯊꯣꯛꯂꯛꯑꯦꯕ ꯑꯩꯅ ꯐꯒꯠꯆꯕꯒꯤ ꯑꯗꯨꯝ ꯈꯣꯠꯂꯦꯕ ꯑꯗꯨꯒ ꯃꯥꯗꯣ ꯀꯩꯅꯣ ꯆꯥꯎꯊꯣꯔꯛꯈ꯭ꯔꯦꯕ꯭ꯔ ꯈꯖꯤꯛ ꯈꯖꯤꯛꯇꯪꯀꯣ ꯑꯗꯨꯒ ꯑꯩꯅ ꯀꯪꯗ꯭ꯔꯁꯨ ꯑꯃꯨꯛ ꯈꯥꯒꯠ ꯆꯆꯕꯅꯤꯅ ꯑꯃꯨꯛ ꯈꯣꯠꯇꯣꯛꯄꯀꯣ ꯑꯗꯨꯒꯤ ꯑꯗꯨꯝ ꯆꯥꯎ ꯑꯣꯏꯔꯕꯃꯤꯅ ꯌꯥꯝ ꯆꯥꯎ ꯆꯥꯎꯅ ꯊꯣꯛꯄꯅꯦ ꯑꯩꯒꯤ ꯍꯀꯨꯝꯗꯣ
ꯎꯝ ꯑꯩꯁꯨ ꯍꯟꯗꯛꯇꯤ ꯌꯥꯝ ꯆꯥꯎꯋꯦ ꯑꯩꯒꯤꯅ ꯑꯩꯒꯤ ꯈꯣꯡꯒꯤ ꯀꯩꯅꯣ ꯈꯨꯖꯤꯟ ꯐꯥꯎ ꯌꯧ ꯈꯔ ꯍꯧꯒꯠꯆꯕꯗꯣ
ꯑꯣ ꯑꯩꯒꯤꯗꯤ ꯑꯃꯈꯛꯇꯅꯤ ꯊꯣꯛꯏꯁꯤꯦ ꯑꯗꯨꯁꯨ ꯑꯗꯨꯝ ꯆꯥꯎꯔꯛꯈ꯭ꯔꯦꯕ ꯃꯆꯥ ꯄꯤꯇ꯭ꯔꯨ ꯂꯩꯕꯅꯦ ꯍꯥꯏꯒꯠꯆꯕꯒꯤ ꯑꯗꯨꯝ ꯈꯣꯠꯄꯒꯤ ꯑꯗꯨꯝ ꯆꯥꯎꯊꯣꯛꯈ꯭ꯔꯦꯕ
ꯑꯩꯁꯨ ꯆꯥꯎꯊꯣꯔꯛꯑꯦ ꯌꯥꯝꯅ
ꯎꯝ ꯃꯥꯒꯤ ꯀꯩꯅꯣ ꯑꯩꯈꯣꯏꯒꯤ ꯑꯩꯈꯣꯏꯅ ꯍꯥꯒꯠꯆꯕ ꯃꯇꯝꯗ ꯈꯣꯠꯄꯗꯣ ꯀꯪꯕ ꯑꯃ ꯂꯩꯌꯦꯗꯅꯀꯣ ꯑꯗꯨ ꯀꯪꯗ꯭ꯔꯤꯉꯩꯗ ꯑꯩꯅ ꯃꯣꯜꯂꯧꯊꯣꯛꯄ
ꯑꯩꯁꯨ ꯇꯧꯋꯦ ꯑꯩꯁꯨ ꯀꯪꯈ꯭ꯔꯕꯅꯦꯕꯀꯣ ꯈꯣꯠ ꯄꯤꯕꯒꯤ ꯃꯍꯤ ꯊꯣꯛ ꯀꯪꯕ ꯑꯃ ꯂꯩꯅ ꯑꯗꯨꯗꯣ ꯀꯪꯈ꯭ꯔꯕ ꯃꯇꯨꯡꯗ ꯑꯃꯨꯛꯀꯛ ꯍꯣꯠꯅꯤꯡꯕꯒꯤ ꯑꯃꯨꯛ ꯂꯧ ꯊꯣꯛꯈ꯭ꯔꯦ ꯑꯃꯒ ꯑꯗꯨꯝ ꯀꯩꯅꯣ ꯇꯧꯔ ꯂꯩꯔꯦ
ꯇꯨꯃꯤꯟꯅ ꯑꯗꯨꯝ ꯂꯩꯗ ꯍꯥꯒꯠꯆꯗꯕ ꯃꯇꯝꯁꯨ ꯀꯣ ꯑꯗꯨ ꯑꯣꯏꯔꯁꯨ ꯃꯥ ꯃꯇꯝ ꯂꯩꯌꯦꯕꯀꯣ ꯌꯥꯝ ꯃꯒꯠꯆꯕ ꯃꯇꯝ ꯂꯩꯌꯦꯕ ꯑꯗꯨꯗ ꯈꯣꯠꯇ꯭ꯔꯗꯤ ꯀꯩꯅꯣ ꯄꯦꯟꯗꯕ ꯍꯥꯏꯇꯥꯔꯦ
ꯎꯝ
ꯈꯪꯗ꯭ꯔꯦ ꯏꯁꯤꯡ ꯑꯃꯣꯠꯄꯁꯨ ꯇꯧꯕ ꯌꯥꯗꯦ ꯈꯪꯗꯦ
ꯑꯗꯨ ꯅꯪꯗꯤ ꯂꯧ ꯆꯠꯂꯦ ꯀꯃꯥꯏꯅ ꯇꯧꯔꯦ
ꯑꯁ ꯂꯧ ꯆꯠꯄꯒꯤꯅꯤꯅꯦ ꯁꯤ ꯊꯣꯛꯂꯛꯏꯁꯦ
ꯑꯁ ꯅꯣꯏꯗꯤ ꯂꯧ ꯆꯠꯅꯤꯉ ꯌꯥꯝ ꯋꯥꯜꯂꯝꯈꯤꯅꯤꯅꯦ
ꯍꯧꯗ꯭ꯔꯤ ꯑꯗꯨ ꯃꯇꯝꯗ ꯑꯗꯨꯗꯤ ꯈꯔ ꯐꯔꯕꯅꯦ ꯀꯩꯅꯣ ꯈꯣꯡꯒꯤ ꯈꯨꯖꯤꯟꯒꯤ ꯎꯝ ꯎ ꯑꯩꯈꯣꯏꯒꯤ ꯈꯨꯖꯤꯟ ꯅꯥꯕꯗꯣ ꯈꯪꯕ꯭ꯔꯥ
ꯈꯪꯉꯦ ꯈꯪꯉꯦ
ꯈꯣꯡ ꯈꯣꯡꯕꯤ ꯍꯥꯏꯕ꯭ꯔꯥ ꯈꯣꯡꯕꯤꯗ ꯈꯨꯖꯤ ꯅꯥꯕ ꯍꯇꯥꯗ ꯑꯥꯏ ꯌꯥꯝ ꯅꯥꯌꯦ ꯑꯩꯒꯤꯗꯤ ꯅꯣꯏ ꯈꯪꯗ꯭ꯔꯣ ꯑꯩꯅ ꯅꯥꯕꯗꯣ ꯆꯍꯤ ꯆꯍꯤ ꯍꯥꯏ ꯁꯀꯨꯜ ꯁ꯭ꯀꯨꯜꯗꯒꯤ ꯑꯩꯈꯣꯏ ꯁ꯭ꯀꯨꯜ ꯇꯝꯂꯤꯉꯩꯗꯒꯤ ꯆꯍꯤ ꯑꯍꯨꯝ ꯃꯔꯤ ꯃꯉꯥꯒꯨꯝꯕ ꯅꯥꯔꯛꯑꯦ ꯑꯩ ꯑꯗꯨ ꯃꯇꯝꯗ ꯄꯥꯡꯁꯨ ꯄꯥꯡꯕꯅꯤꯅꯀꯣ ꯗꯣꯛꯇꯔꯒ ꯌꯦꯡꯒꯦ ꯍꯥꯏ ꯈꯟꯗꯦꯕ ꯃꯅꯥ ꯑꯃ ꯂꯩꯕꯅꯦ ꯈꯨꯠ ꯃꯆꯨ ꯊꯣꯛꯄ ꯃꯅꯥꯗꯣ
ꯑ ꯈꯪꯉꯦ
ꯑꯗꯨ ꯈꯛꯇ ꯌꯣꯝꯃꯒ ꯊꯝꯕꯅꯦꯕ ꯑꯗꯨ ꯑꯩ ꯌꯥꯝ ꯅꯥꯃꯟꯕꯒꯤ
ꯅꯣꯏꯗꯦ ꯍꯥꯏ ꯅꯣꯏ ꯆꯠꯀꯗ꯭ꯔꯣ ꯆꯔ ꯆ ꯀꯗ꯭ꯔꯣ
ꯎꯝ ꯆꯠꯀꯅꯤ ꯋꯦꯗꯔ ꯐꯔꯗꯤ ꯆꯠꯀꯅꯤ ꯅꯣꯡ ꯅꯣꯡ ꯇꯥꯔꯗꯤ ꯈꯪꯗꯦꯗ ꯅꯣꯡꯃꯥꯏꯖꯤꯡ ꯈꯨꯗꯤꯡꯒꯤ ꯑꯗꯨꯝ ꯅꯣꯡ ꯆꯨꯕꯦ ꯑꯩꯈꯣꯏꯗꯗꯤ ꯈꯔꯤꯗꯗ ꯈꯪꯗ ꯑꯇꯣꯞꯄ ꯅꯨꯃꯤꯠꯇꯗꯤ ꯆꯨꯔꯣꯏ ꯅꯣꯡꯃꯥꯏꯖꯤꯡ ꯍꯦꯛ ꯌꯎꯔꯗꯤꯀꯣ
ꯎꯝ ꯑꯗꯨꯃꯥꯏꯅ ꯇꯧꯕꯅꯦ ꯋꯦꯗꯔ ꯍꯥꯏꯗꯤ ꯅꯣꯡ ꯆꯨꯕꯒꯨꯝꯕ ꯅꯣꯡ ꯕꯒꯨꯝꯕ ꯌꯥꯝ ꯅꯨꯡꯉꯥꯏꯇꯕ ꯋꯦꯗꯔꯗꯣ
ꯑꯥ ꯑꯗꯨꯃꯥꯏ ꯇ ꯑꯣꯏꯔꯦ
ꯍꯥꯏꯗꯤ ꯃꯤ ꯄꯨꯟꯕꯁꯨ ꯅꯨꯡꯉꯥꯏꯇꯕ ꯋꯦꯗꯔꯅꯦꯕ ꯅꯨꯡꯁꯥ ꯊꯣꯛꯑꯗꯤ ꯋꯥꯈꯜꯗꯣ ꯈꯔ ꯀꯩꯅ ꯅꯨꯡꯉꯥꯏꯌꯦꯅ
ꯎꯝ ꯍꯟꯗꯒ ꯇꯤꯞ ꯃꯟꯁꯨꯄꯟ꯭ꯔꯔꯤ ꯗꯥꯏꯋꯥꯥꯏꯗꯤꯦ
ꯑꯣ
ꯑꯗꯨꯝ ꯌꯨꯝꯗ ꯃꯥ ꯃꯥ ꯑꯗꯨꯝ ꯊꯣꯛꯄ ꯂꯩꯔꯦꯕ
ꯃꯤꯁꯨ ꯌꯥꯝ ꯂꯩꯇ꯭ꯔꯕꯅꯤꯅ ꯄꯨꯟꯕꯁꯨ ꯅꯨꯡꯉꯥꯏꯔꯣꯏꯗ
ꯑꯗꯨꯅꯦ ꯌꯥꯝ ꯏꯆꯤꯛ ꯆꯤꯛꯏꯗ ꯍꯟꯗꯛꯁꯤꯗꯤ
ꯑ ꯒ꯭ꯌꯥꯟ ꯇꯥꯗꯦ ꯀꯥꯡ ꯀꯥꯡꯗꯤ ꯌꯥꯝꯃꯦ ꯁꯤꯗ ꯑꯁ
ꯑꯁ ꯑꯗꯨꯅꯦ ꯅꯣꯏꯒꯤ ꯀꯥꯡꯗꯣ ꯇꯣꯉꯥꯟꯕꯅꯦ ꯃꯁꯛꯁꯨ ꯃꯨꯕꯅꯦ
ꯎꯝ ꯆꯥꯎꯋꯦ ꯉꯍꯥꯛꯇꯪ ꯁꯥꯏꯅ ꯃꯄꯥꯟꯗ ꯐꯝꯕꯗꯨꯣ ꯀꯣꯛ ꯀꯥꯡꯕ ꯌꯥꯝꯅ ꯄꯥꯏ ꯐꯅꯕ
ꯀꯥꯡꯁꯤ ꯈꯟꯒꯅꯨꯍꯦ ꯅꯣꯏ ꯃꯐꯝꯗꯗꯤ ꯅꯥꯒꯅꯤ
ꯅꯥꯕ ꯌꯥꯝ ꯀꯟꯕ ꯃꯐꯝꯅꯤꯅꯦ
ꯑꯃꯣꯠꯄꯗ ꯑꯗꯨꯝ ꯐꯝꯃꯒ ꯇꯧꯕꯅꯤꯅꯀꯣ
ꯑꯩꯈꯣꯏꯅ ꯀꯥꯡ ꯍꯦꯟꯅ ꯌꯥꯝꯃꯦꯕ ꯍꯥꯏꯕꯗꯤ ꯑꯩꯈꯣꯏꯒꯤ ꯃꯅꯤꯡꯗꯣ ꯑꯗꯨꯗ ꯄꯨꯈ꯭ꯔꯤ ꯂꯩꯌꯦꯕ ꯄꯨꯈ꯭ꯔꯤ ꯂꯩꯕꯤꯔꯤꯕ ꯀꯥꯡꯗꯣ ꯑꯦ ꯌꯥꯝꯃꯦ ꯑꯩ ꯁꯥꯕꯗꯤ ꯍꯥꯏꯒꯅꯨꯀꯣ ꯇꯨꯝꯕꯗꯤ ꯌꯥꯗ꯭ꯔꯦ ꯁꯥꯃꯟꯗꯅ
ꯆꯦ ꯀꯤ ꯌꯨꯝ꯭ꯔꯣ
ꯆ ꯆꯩꯅꯠꯇꯗ ꯎꯄꯥꯥꯀꯤꯅꯦ
ꯑꯣ ꯑꯣ ꯑꯣ ꯑꯁ ꯗꯤꯟꯒꯤ ꯌꯨꯝꯗꯤ ꯁꯥꯕꯅꯦꯍꯦ
ꯁꯃꯥꯟ ꯅꯒꯣ ꯑ
ꯑꯗꯨꯒꯤ ꯁꯔꯨꯛꯄꯨꯗꯤ ꯑꯩꯗꯤ ꯀꯩꯅꯣ ꯏ ꯍꯥꯏꯕ꯭ꯔꯥ ꯊꯥꯏꯅ ꯃꯃꯥꯡꯉꯩꯗ ꯌꯨꯝ ꯁꯥꯕꯗꯣ ꯃꯅꯥꯗꯣ ꯑꯗꯨ ꯌꯨꯝꯗꯤꯗꯤ ꯑꯁ ꯂꯩꯕ ꯅꯨꯡꯉꯥꯏ ꯍꯥꯏꯌꯦ ꯍꯣꯏ
ꯎꯝ ꯑꯗꯨ ꯍꯧꯖꯤꯛꯀꯥꯟꯗꯤ ꯀꯗꯥꯏꯗ ꯂꯩꯕ꯭ꯔꯣ ꯀꯣ ꯑꯗꯨꯒꯨꯝꯕ ꯌꯨꯝ ꯂꯩ
ꯂꯩꯇ꯭ꯔꯦ ꯑꯗꯨ ꯑꯣꯏꯔꯁꯨ ꯃꯤꯗꯤ ꯑꯗꯨꯝ ꯀꯣꯏꯕ ꯂꯥꯛꯄ ꯃꯤꯁꯤꯡꯗꯤ ꯑ ꯐꯣꯇꯣꯒꯨꯝꯕ ꯀꯥꯝꯅꯕꯀꯣ ꯃꯤ ꯈꯔꯗꯤ ꯁꯥꯕ ꯃꯥꯜꯂꯦ ꯍꯧꯖꯤꯛꯀꯥꯟꯗꯤ ꯎꯝ ꯆꯥꯎꯈꯠꯂꯕꯅꯤꯅꯀꯣ ꯑꯗꯨ ꯏꯗꯨꯅ ꯃꯊꯛꯇ ꯀꯨꯞꯄꯁꯨ ꯃꯇꯥꯏ ꯃꯇꯥꯏꯗꯨꯗꯤ ꯐꯖꯅ ꯔꯪꯒꯨꯝꯕ ꯇꯧꯔꯣꯀꯣ
ꯎꯝ
ꯂꯩꯕ ꯅꯨꯡꯉꯥꯏꯒꯅꯦꯕ ꯑꯗꯨꯗꯤ ꯅꯣꯡ ꯇꯥꯔꯁꯨ ꯇꯥꯗꯦ ꯍꯥꯏꯌꯦ ꯑꯗꯨꯗꯤ ꯑꯩꯈꯣꯏ ꯖꯤꯡꯒꯔꯒꯤꯗꯤ ꯀꯗꯥꯏꯗꯒꯤ ꯅꯣꯡ ꯇꯥꯔꯦ ꯀ꯭ꯔꯀ꯭ꯔꯥ ꯀ꯭ꯔꯀ꯭ꯔꯥ ꯂꯦꯟꯒ ꯇꯥꯔꯗꯤ ꯑꯁ ꯇꯨꯝꯕ ꯌꯥꯗꯦ
ꯎꯝ ꯑꯣ ꯑꯣꯏꯌꯦ